ꯍꯜꯂꯣ
ꯍꯧ ꯇꯥꯏ ꯇꯥꯏ
ꯇꯕꯣ
ꯑꯥ
ꯑꯁ ꯅꯪ ꯃꯈꯣꯜ ꯌꯥꯝꯄꯤꯛꯅ ꯇꯥꯏꯌꯦ
ꯂꯥꯞꯊꯣꯛꯑꯒ ꯂꯩꯕꯩꯅꯦ ꯇꯥꯔꯕꯣ
ꯇꯥꯔꯦ ꯇꯥꯔꯦ
ꯁꯦꯡꯅ ꯑꯗꯨꯝ ꯇꯥꯕ ꯅꯠꯇ꯭ꯔꯣ
ꯎꯝ ꯎꯝ ꯇꯥꯏ ꯇꯥꯏ
ꯅꯥꯀꯣꯡꯗ ꯊꯥꯝꯖꯤꯟꯗꯕꯩꯅ ꯑꯗꯨꯅꯅꯤ
ꯑꯣ ꯀꯩ ꯅꯪ ꯃꯦꯟ ꯐꯔꯤꯠ ꯌꯦꯡꯕ ꯆꯥꯠꯇ꯭ꯔꯕꯣ
ꯍꯌꯦꯡ ꯉꯁꯤ ꯗꯦꯠ ꯁꯤꯛꯁ ꯅꯠꯇ꯭ꯔꯣ
ꯃꯥꯅꯦ
ꯍꯌꯦꯡ ꯍꯌꯦꯡ ꯆꯠꯀꯅꯤ ꯍꯌꯦꯡꯗꯣ ꯑꯩ ꯍꯤꯗꯥꯛ ꯀꯥꯞꯇꯧ ꯋꯥꯠꯂꯤꯕ ꯑꯗꯨꯒꯤ ꯉꯁꯤ ꯆꯥꯠꯁꯤꯜ ꯂꯨꯔꯗꯤ ꯐꯔꯛ ꯇꯥꯗꯣꯏꯕ
ꯃꯣꯏꯗꯣ ꯏꯁꯩ ꯇꯧꯗ꯭ꯔ ꯃꯥꯜꯂꯦꯗ ꯍꯥꯟꯗꯛꯇꯤ
ꯈꯪꯗꯦ ꯑꯗꯨꯗꯤ
ꯍꯣꯏ ꯏꯃꯥꯟꯅꯕꯤꯅ ꯉꯁꯥꯏ ꯃꯣꯏ ꯊꯥꯝꯃꯛꯄꯗꯣ ꯑꯗꯨꯗ ꯏꯁꯩ ꯌꯥꯎꯗꯒꯨꯝ ꯇꯧꯋꯦ
ꯑ ꯏꯁꯩ ꯅ ꯍꯥꯏꯗꯤ ꯍꯥꯏꯔꯛꯈꯤꯕꯅꯤ ꯏꯃꯥꯟꯅꯕ ꯃꯣꯏ ꯁꯤꯟꯕ ꯈꯣꯠꯄ ꯌꯥꯎ ꯀꯥꯡꯕꯨ ꯏꯁꯩ ꯇꯧꯗꯨ ꯇꯧꯔꯔꯣꯏ ꯈꯣꯠꯂꯔꯣꯏꯅ ꯇꯧꯔꯒ
ꯃꯃꯥꯡꯗꯁꯨ ꯏꯁꯩ ꯇꯧꯔꯒ ꯃꯣꯏꯗꯣ ꯏꯁꯩ ꯇꯧꯗꯕꯤꯗ ꯑꯗꯨꯝ ꯇꯣꯛꯈ꯭ꯔꯦꯗꯗ ꯁꯣ ꯊꯣꯛꯄꯗꯨꯣ ꯂꯣꯏꯔ ꯌꯥꯝ ꯊꯦꯡꯉꯁꯨ ꯊꯦꯡꯉꯤꯅꯦ ꯃꯤꯁꯨ ꯈꯠꯅꯕ ꯇꯧꯕꯗꯨꯗꯩ ꯑꯗꯨꯏꯔ ꯈꯪꯗꯦ
ꯈꯪꯗꯦ ꯖꯟ ꯖꯥꯟ ꯑꯣꯏꯕꯗꯤ ꯌꯥꯝ ꯑꯣꯏꯗꯣꯏꯅꯦ ꯃꯣꯏ ꯀꯩꯅꯣꯗꯨꯒ ꯁꯣꯒꯤ ꯀꯩꯒꯤ ꯇꯣꯔꯒꯥꯟꯗ
ꯍꯣꯏ ꯑꯗꯨꯅꯤ ꯃꯃꯥꯡꯗꯁꯨ ꯌꯥꯝ ꯊꯦꯡꯕꯅꯦ ꯍꯥꯏꯕ ꯄꯨꯡ ꯇꯔꯥꯒ ꯍꯦꯜꯂꯝꯝꯃꯦ ꯑꯗꯨꯖꯨ ꯑꯗꯨ ꯀꯥꯟꯗꯗꯤ ꯏꯁꯩ ꯇꯧꯕ ꯍꯥꯏꯗꯨꯗꯤ ꯑꯗꯨꯝ ꯈꯠꯅꯔꯛ ꯇꯥꯕ
ꯎꯝ
ꯊꯧꯗꯕꯤꯗ ꯑꯗꯨꯝ ꯇꯣꯛꯈ꯭ꯔꯝꯅꯤ
ꯏꯁꯩ ꯇꯧꯗ꯭ꯔꯒꯁꯨ ꯍꯥꯏꯐꯦꯠꯇꯤ ꯌꯦꯡꯉꯨꯅꯤ ꯌꯥꯝ ꯀꯟꯅꯕꯨꯗꯤ ꯕꯤꯠꯇꯤ ꯂꯩꯇ꯭ꯔꯦ ꯌꯦꯡꯗꯨꯏꯁꯦ
ꯑꯩꯁꯨ ꯕꯤꯠ ꯂꯩꯇꯦ ꯗꯨꯝ ꯍꯥꯏꯗꯤ ꯍꯟꯗꯛꯇꯤ ꯌꯥꯝꯅ ꯑꯩꯅ ꯈꯪꯕ ꯃꯤ ꯃꯌꯥꯝ ꯌꯥꯎꯗꯕꯩꯔꯥ ꯈꯪꯗꯦ
ꯎꯝ
ꯃꯃꯥꯟꯅꯗꯤ ꯈꯔ ꯈꯔ ꯈꯪꯕ ꯃꯤ ꯌꯥꯎꯕꯒꯤ ꯐꯖ ꯐꯖꯕ ꯌꯥꯎꯕꯒꯤ ꯌꯦꯡꯅꯤꯡꯕꯅꯦ ꯍꯥꯏꯕ
ꯑꯥꯑꯥ ꯑꯗꯩ ꯇꯝꯃꯤꯀꯥꯟꯗ ꯅꯖꯨ ꯈꯔ ꯍꯦꯜꯂꯤꯗꯅ ꯁꯨꯝ ꯌꯦꯡꯅꯤꯡꯕꯗꯤ
ꯎꯪꯎꯪ ꯑꯗꯩꯗꯤ ꯃꯣꯏ ꯊꯣꯛꯇꯣꯏ ꯇꯧꯔꯤꯕ ꯅꯨꯄꯥ ꯃꯈꯩ ꯌꯥꯝ ꯐꯖꯕꯥꯃꯐꯥꯎ ꯌꯥꯎꯗꯦ
ꯊꯥꯒꯠꯂꯛꯄꯗꯣ ꯃꯁꯛꯀ ꯌꯥꯝ ꯌꯧꯕ ꯃꯤ ꯌꯥꯎꯗꯦꯕ
ꯍꯟꯗꯛꯀꯤꯗꯤ ꯌꯦꯡꯗꯦ ꯀꯃꯥꯏ- ꯀꯃꯥꯏ ꯀꯅꯥ ꯀꯅꯥ- ꯀꯅꯥ ꯇꯧꯕꯅꯣ- ꯈꯣꯠꯄꯅꯣꯗꯣ ꯃꯃꯥꯡꯕꯨꯗꯤ ꯍꯥꯏꯕꯗꯤ ꯈꯪꯕ ꯌꯥꯎꯕ꯭ꯔꯅ ꯌꯦꯡꯕ- ꯈꯣꯠꯄ ꯈꯔ ꯌꯥꯎꯋꯦ ꯍꯟꯗꯛꯇꯤ ꯃꯤꯟ ꯊꯥꯔꯛꯑꯖꯨ ꯑꯩ ꯆꯪ ꯌꯦꯡꯗ꯭ꯔꯦ ꯇꯟꯗ
ꯍꯟꯗꯛꯇꯤ ꯃꯣꯏꯒꯤ ꯑꯣꯟꯂꯥꯏꯟꯗ ꯑꯃ ꯕꯣꯠ ꯇꯧꯕꯣ ꯇꯧꯗ꯭ꯔꯕꯣ ꯃꯃꯥꯡꯗꯗꯤ ꯑꯩꯈꯣꯏ ꯏꯃꯥꯟꯅꯕꯤ ꯌꯥꯎꯕꯅꯤꯅ ꯈꯪꯉꯤꯗꯅꯥ ꯍꯟꯗꯛꯇꯤ ꯈꯪꯗ꯭ꯔꯦ ꯍꯥꯏꯕ
ꯒ꯭ꯌꯥꯟꯒ ꯇꯥꯗꯦ
ꯍꯣꯏ ꯑꯗꯨꯅꯤ
ꯀꯩ ꯃꯊꯦꯜ ꯆꯥꯔꯝꯃꯣ
ꯑꯣꯑꯣ ꯃꯥꯏꯔꯦꯟ ꯃꯥꯏꯔꯦꯟ ꯁꯦꯠꯆꯤꯜꯂꯦ
ꯑꯥꯁ ꯅꯣꯡꯒ ꯃꯪꯂꯤ ꯃꯪꯂꯤ ꯇꯧꯕꯗꯣ ꯃꯥꯏꯔꯦꯟꯒ ꯆꯥꯔꯃꯤꯅ
ꯎꯝ ꯃꯨꯟꯗ꯭ꯔ ꯑꯕꯅꯤ ꯑꯍꯤꯡꯕꯣꯜ
ꯍꯣꯏ ꯉꯔꯥꯡ ꯕ꯭ꯔꯥꯖꯤꯜꯗꯣ ꯂꯩꯍꯧꯔ ꯃꯥꯜꯂꯤꯅꯦ
ꯇꯨꯝ ꯍꯧꯒꯠꯂꯛꯄꯁꯤꯗ ꯃꯌꯥꯝꯒꯤ ꯏꯁꯇꯦꯇꯁꯁꯤ ꯂꯣꯏꯔꯦ
ꯅꯣꯔꯋꯦꯗ ꯊꯥꯏ ꯍꯥꯏꯕꯨꯗꯤ ꯄꯩꯁꯥ ꯍꯥꯏ ꯕ꯭ꯔꯥꯖꯤꯠ ꯀꯩꯅꯣꯒꯤꯗ ꯋꯥꯟ ꯑꯦꯛꯁ ꯕꯦꯠꯀꯤꯗ ꯊꯥꯕꯅꯤ
ꯑꯣꯑꯣ
ꯍꯥꯏꯗꯤ ꯄꯩꯁꯥ ꯌꯥꯝ ꯆꯥꯎꯅ ꯊꯥꯕꯩ ꯅꯠꯇꯕꯤꯗ ꯁꯨꯝ ꯕꯤꯠꯀꯤ ꯑꯣꯏꯅ ꯑꯗꯨꯨꯝ ꯊꯥꯕꯅꯤ ꯂꯨꯄꯥ ꯀꯩꯅꯣ ꯊꯥꯕ ꯂꯨꯄꯥ ꯇꯔꯥ ꯇꯔꯥꯃꯥꯊꯣꯏ ꯊꯥꯕ ꯇꯔꯥꯃꯥꯊꯣꯏꯈꯛ ꯌꯥꯎꯔꯝꯕ ꯑꯦꯀꯥꯎꯟꯗꯨꯗ ꯑꯦꯀꯥꯟꯗ ꯍꯥꯏꯗꯤ ꯃꯣꯏ ꯀꯩꯅꯣꯗꯨꯒꯤ ꯒꯦꯝꯗꯨꯒꯤ ꯑꯥ ꯇꯔꯥꯃꯥꯊꯣꯏꯗꯣ ꯊꯥꯖꯤꯜꯂꯦ ꯑꯗꯨꯒ ꯑꯣꯠꯁꯇꯨ ꯆꯥꯎꯅ ꯂꯩꯌꯦꯕ ꯍꯥꯏꯗꯤ ꯅꯣꯔ ꯀꯩꯅꯣꯅ ꯕ꯭ꯔꯥꯖꯤꯜꯅ ꯈꯔ ꯍꯩꯅ ꯂꯩꯕꯒꯤꯅꯦ ꯍꯜꯂꯣ
ꯇꯥꯔꯠ ꯀꯌꯥ ꯐꯪꯉꯤꯅꯣ ꯑꯗꯨꯒ
ꯍꯥꯥ
ꯀꯌꯥ ꯐꯪꯉꯤꯅꯣ ꯇꯔꯥꯗꯨꯗ
ꯂꯨꯄꯥ ꯇꯔꯥ ꯇꯔꯥ ꯊꯥꯔꯒ ꯍꯨꯝꯐꯨ ꯑꯗꯨꯃꯥꯏꯅ ꯐꯪꯕ ꯍꯥꯏꯗꯤ ꯀꯩꯅꯣ ꯑꯥ ꯐꯥꯏꯚ ꯐꯥꯏꯚ ꯄꯣꯏꯟ ꯁꯚꯦꯟ ꯑꯗꯨꯃꯥꯏꯅ ꯂꯩꯌꯦꯕ ꯇꯔꯥꯃꯥꯊꯣꯏ ꯊꯥꯕꯗꯨꯗ ꯑꯗꯨꯃꯥꯏꯅ ꯍꯥꯏꯗꯤ ꯈꯤꯇꯪ ꯐꯥꯏꯚ ꯄꯣꯏꯟ ꯁꯚꯦꯟ ꯑꯗꯨꯃꯥꯏꯅ ꯏꯟꯇꯨ ꯇꯧꯔꯛꯇꯣꯏꯅꯦꯕ
ꯑꯥ
ꯀꯩꯅꯣ ꯒꯤꯗꯤ ꯕ꯭ꯔꯥꯖꯤꯜꯒꯤꯗꯤ ꯌꯥꯝ ꯀꯟꯅ ꯆꯥꯍꯎꯗꯕꯅꯦꯕ ꯇꯨ ꯑꯗꯨꯃꯥꯏꯅ ꯂꯩꯍꯧꯕꯅꯦ ꯂꯨꯄꯥ ꯇꯔꯥ ꯊꯥꯕꯗ ꯂꯨꯄꯥ ꯀꯨꯟ ꯐꯪꯕ ꯑꯗꯥꯏꯅ ꯑꯣꯏꯗꯣꯏ ꯑꯣꯔꯝꯅꯦ
ꯎꯝ
ꯆꯥꯎꯗꯕꯅꯤꯅ ꯑꯆꯧꯕꯗꯨꯗ ꯍꯥꯏꯗꯤ ꯆꯥꯎꯔꯤꯗꯨꯅ ꯆꯥꯟꯁꯇꯣ ꯅꯦꯝꯕꯩꯅꯦꯕ ꯆꯥꯎꯍꯜꯂꯤꯁꯦ
ꯎꯝ
ꯍꯥꯏꯗꯤ ꯑꯆꯧꯕꯗꯣ ꯊꯥꯖꯤꯟꯕꯅꯤꯗ
ꯑꯗꯨ ꯃꯤꯒ ꯌꯥꯝ ꯀꯞꯅꯗꯅ ꯇꯧꯕ ꯃꯥꯜꯂꯦ
ꯇꯧꯋꯦ ꯍꯥꯏꯗꯤ ꯂꯣꯏꯁꯨ ꯂꯣꯏꯔꯦꯗꯅ ꯃꯦꯃꯥꯔꯒꯤꯗꯤ
ꯑꯥ
ꯑꯦꯠ ꯅꯨꯡꯕꯨꯗꯤ ꯅꯨꯡꯉꯥꯏꯇꯦꯕꯨ ꯍꯥꯏꯗꯤ ꯁꯨꯝ ꯁꯥꯟꯅꯕꯗꯨꯣ ꯉꯝꯗ꯭ꯔꯦ ꯃꯥ ꯃꯁꯥꯗꯣ
ꯎꯝ
ꯏꯟꯖꯨꯔꯤꯒꯤ ꯃꯁꯥꯗꯣ ꯂꯩꯕꯒꯤ ꯁꯣꯛꯑ ꯀꯩꯗꯧꯔꯁꯨ ꯂꯩꯔꯦ ꯑꯗꯩ ꯃꯁꯥꯗꯣ ꯇ꯭ꯔꯦꯅꯤꯡ ꯀꯩꯁꯨ ꯐꯖ ꯅ ꯑꯄꯤꯗꯦꯕ ꯍꯟꯗꯛ
ꯎꯝ
ꯁꯨꯝ ꯐꯦꯟꯒꯤ ꯀꯩꯅꯣꯒꯤ ꯐꯦꯟ ꯃꯌꯥꯝꯒꯤ ꯁꯨꯝ ꯕꯕꯤꯠꯇ ꯊꯂꯛꯄꯩ ꯃꯑꯣꯡꯗ ꯂꯩꯌꯦꯕ
ꯎꯝ
ꯍꯥꯟꯅꯒ ꯍꯥꯟꯅꯒꯤ ꯈꯨꯁꯥꯟꯅꯗꯧ ꯁꯥꯟꯅ ꯀꯩꯁꯨ ꯉꯝꯃꯔꯣꯏ ꯍꯧꯖꯤꯛꯇꯤ
ꯎꯝ
ꯄꯨꯔꯥ ꯃꯤꯖꯥꯎ ꯀꯩꯅꯣꯒ ꯖꯥꯏꯟꯒ ꯁꯥꯟꯅꯕ ꯆꯞ ꯃꯥꯟꯅꯩꯗ ꯉꯔꯥꯡ ꯕꯣꯜ ꯌꯦꯡꯕ ꯈꯨꯌꯦꯡꯗꯨ ꯑꯁ
ꯃꯤ ꯈꯨꯆꯥꯎ ꯈꯨꯆꯥꯎ ꯈꯨꯖꯥꯎ ꯑꯃꯃꯝꯗꯅꯤ ꯆꯥꯎꯔꯤꯗꯨ ꯀꯩꯅꯣꯒꯤ ꯀꯥꯡꯕꯨ ꯅꯣꯔꯋꯦ ꯀꯥꯡꯒꯨꯒꯩꯗꯤ ꯕꯦꯔꯥ ꯀꯥ ꯑ ꯕꯣꯗꯤ ꯐꯥꯏꯠ ꯀꯛ ꯇꯣꯞ ꯕꯣꯗꯤꯐꯥꯏꯠ ꯀꯛꯇꯧꯔ ꯀꯥꯟꯗꯗꯤ ꯂꯣꯏ ꯄꯥꯏꯈꯩ ꯂꯣꯏ ꯇꯨꯔꯦ
ꯑꯣ
ꯀꯛ ꯀꯛ ꯏꯟꯕꯗ ꯑꯗꯨꯝ ꯕꯛ ꯕꯛ ꯄꯥꯏꯕꯅꯤ ꯑꯗꯨꯝ ꯐꯥꯎꯜ ꯄꯤ ꯄꯤꯗꯤꯦ ꯌꯥꯝ ꯇꯧꯒꯤꯝꯅꯤ
ꯃꯃꯥꯡꯗꯅ ꯑꯃꯨꯛ ꯑꯥꯔꯖꯦꯟꯇꯤꯅꯥꯗꯨ ꯂꯩꯍꯧꯅꯤꯅ ꯑꯃꯨꯛ ꯄꯥꯈꯠꯂꯤ ꯏ ꯃꯌꯥꯝꯁꯦ
ꯍꯟꯗꯛꯀꯤꯁꯤ ꯅꯣꯔꯋꯦꯁꯦ ꯑꯗꯨꯝ ꯆꯪꯉꯛꯏ ꯑꯗꯨꯝ ꯁꯦꯝꯃꯤ ꯁꯦꯝꯃꯤ ꯐꯥꯎꯗꯤ ꯆꯥꯡ ꯇꯣꯔꯁꯤꯅꯤ ꯈꯜꯂꯤꯁꯦ ꯃꯗꯥꯎꯗ ꯀꯩꯗ ꯑꯣꯏꯒꯦꯔꯥ ꯅꯝ ꯅꯝꯐꯨ ꯌꯥꯝ ꯀꯟ ꯇꯧꯔꯝꯅꯤ
ꯅꯝꯐꯨꯗꯅꯦ ꯃꯣꯏ ꯆꯪꯉꯤꯁꯦ ꯑꯗꯨꯝ ꯁꯥꯟꯅꯕ ꯄꯣꯠꯨ ꯁꯥꯟꯅꯕꯅꯤ
ꯎꯝ ꯅꯪꯗꯤ ꯕꯣꯜ ꯐꯥꯏꯅꯦꯜ ꯅꯨꯃꯤꯠꯇ ꯄꯩꯁꯥꯔ ꯊꯥꯔꯣꯏꯗ꯭ꯔꯣ
ꯇꯤꯝꯗꯨ ꯌꯦꯡꯉꯒ
ꯑꯩꯈꯣꯏ ꯃꯅꯤꯡ ꯄꯔꯦꯡꯗꯣ
ꯎꯝ
ꯑꯗꯨꯒꯤꯗꯣ ꯑ ꯑꯩꯈꯣꯏ ꯄꯔꯦꯡꯁꯨ ꯑꯗꯨꯝ ꯌꯥꯎꯏꯀꯣ ꯍꯥꯏꯗꯤ ꯃꯅꯤꯡ ꯄꯔꯦꯡꯁꯤꯅ ꯑꯌꯥꯝꯕ ꯑꯣꯏꯔꯦꯀꯣ
ꯎꯝ
ꯑꯗꯨꯒ ꯄꯩꯁꯥꯒ ꯈꯥꯏꯅꯔꯦ ꯑꯗꯣ ꯃꯣꯏ ꯄ꯭ꯔꯣꯖꯦꯛꯇꯔ ꯅ ꯇꯧꯔꯒ ꯂꯝꯕꯤꯗ ꯀꯥꯞꯄꯦꯕꯀꯣ
ꯎꯝ
ꯑꯩꯈꯣꯏ ꯃꯅꯤꯡꯒꯤ ꯄꯔꯦꯡꯒꯤꯗ ꯇꯥꯇꯥ ꯑꯃ ꯈꯥꯝꯃꯒ ꯑꯗꯨꯝ ꯂꯩꯕꯗꯨꯣ ꯈꯪꯕ꯭ꯔꯥ
ꯈꯥꯡꯉꯦ ꯈꯥꯡꯉꯦ
ꯑꯗꯨꯒꯤꯗꯨꯗ ꯊꯦꯠꯂ ꯀꯥꯞꯄꯤꯅꯦꯕ
ꯑꯥ
ꯃꯤ ꯃꯌꯥꯝ ꯑꯃ ꯌꯦꯡꯅꯕꯅꯦ
ꯑꯩꯗꯤ ꯀꯩꯅꯣꯒꯤꯗꯣ ꯑꯣꯏꯅ ꯌꯦꯡꯉꯦ ꯖꯤꯝ ꯃꯀꯛꯀꯥꯏ ꯖꯤꯝꯒꯤꯗꯨꯗ ꯑꯗꯨꯗ ꯆꯠꯂꯒꯅꯦ ꯌꯦꯡꯉꯦ
ꯑꯣ ꯃꯣꯏꯗꯁꯨ ꯀꯥꯄ꯭ꯔꯣ
ꯀꯥꯞꯄꯦ ꯀꯥꯞꯄ ꯍꯥꯏꯁꯦ ꯁꯨꯝ ꯍꯥꯏꯗꯤ ꯇꯤꯚꯤꯗ ꯁꯨꯝ ꯊꯥꯕꯩ ꯋꯥꯅꯤꯗ
ꯑꯣ ꯍꯧꯖꯤꯛ ꯑꯩꯈꯣꯏ ꯄꯔꯦꯡ ꯑꯩꯈꯣꯏ ꯃꯅꯤ ꯄꯔꯦꯡꯁꯤꯅ ꯄꯩꯁꯥꯒ ꯈꯥꯏꯅꯔꯦꯗꯅ
ꯑꯣ
ꯑꯗꯨꯒ ꯂꯩꯔꯨꯔꯒ ꯀꯥꯞꯄꯤꯅꯤ ꯃꯣꯏꯗꯣ
ꯎꯝ ꯔꯦꯟꯇꯁꯨ ꯇꯤꯚꯤ ꯑꯃ ꯂꯩꯈ꯭ꯔꯕ ꯀꯩꯅꯣꯝ ꯇꯧꯈꯤꯕꯅꯤ ꯀꯥꯞꯄ ꯀꯥ ꯍꯥꯏꯗꯤ ꯑꯁꯣꯝ ꯅꯥꯀꯟꯗ ꯐꯦꯃꯤꯂꯤ ꯂꯩꯕ ꯀꯥ ꯑꯃ ꯂꯩꯌꯦꯕ ꯑꯗꯨꯒꯤ ꯑꯗꯨꯗ ꯍꯥꯏꯗꯤ ꯑꯥ ꯃꯣꯏꯗꯨꯗ ꯁꯨꯝ ꯌꯦꯡꯕꯗ ꯂꯥꯡꯁꯤꯟ ꯈꯣꯠꯆꯤꯟ ꯇꯧꯕꯗ ꯁꯨꯝ ꯅꯨꯡꯉꯥꯏꯇ ꯇꯕ
ꯎꯝ
ꯑꯗꯨꯒꯤ ꯀꯩꯅꯣ ꯇꯧꯕ ꯁꯣꯝ ꯅꯥꯀꯟꯗ ꯌꯦꯡꯅꯉꯥꯏꯅꯤꯗꯣ ꯇꯤꯚꯤꯗ ꯀꯩꯅꯣꯝꯃ ꯂꯩꯒ
ꯍꯌꯦꯡ ꯆꯠꯂꯒ ꯑꯥꯔꯖꯦꯟꯇꯤꯅꯥꯒꯤ ꯑꯃꯨꯛ ꯌꯦꯡꯉꯨꯔꯅꯤ
ꯌꯥꯎꯅꯔꯦ ꯑꯩꯈꯣꯏꯁꯤ ꯅꯍꯥꯟꯗꯒꯤ ꯀꯦꯕꯜꯁ ꯑꯃꯁꯨ ꯕꯣꯜꯒꯤꯗ ꯍꯥꯞꯇꯕꯃꯦ ꯑꯗꯣ ꯍꯥꯞꯆꯜꯂꯨꯔꯦ
ꯎꯝ ꯑꯩꯈꯣꯏ ꯑꯃꯨꯛ ꯁꯝꯗꯦ ꯇꯤꯚꯤꯁꯨ ꯌꯦꯡꯅ ꯃꯤ ꯂꯩꯇꯅ ꯀꯦꯕꯜꯗ ꯀꯔꯤ ꯑꯣꯛ ꯁꯝꯗ꯭ꯔꯦ ꯍꯣꯏ
ꯑꯣ ꯍꯣꯏꯗꯤ ꯑꯩꯈꯣꯏ ꯕꯣꯛ ꯂꯩꯕꯅꯤꯅ ꯃꯥ ꯑꯗꯨꯝ ꯌꯦꯡꯖꯕ
ꯎꯝ ꯑꯍꯟ ꯑꯍꯟ ꯂꯩꯔꯗꯤ ꯑꯗꯨꯝ ꯑꯗꯨꯃꯥꯏ ꯌꯦꯡꯕꯩ ꯊꯝ ꯌꯥꯕ ꯑꯍꯟꯁꯨ ꯑꯃꯨꯛ ꯂꯩꯇ꯭ꯔꯦ ꯃꯥꯏ ꯃꯥꯏ ꯊꯣꯛꯄ ꯂꯣꯏ ꯆꯠ
ꯑꯩꯈꯣꯏꯗꯤ ꯑꯗꯨꯝ ꯑꯩꯈꯣꯏ ꯀꯦꯕꯜꯁꯦ ꯍꯥꯞꯅꯤꯡ ꯍꯥꯞꯅꯤꯡꯕ ꯃꯇꯝꯗꯨꯅꯦꯕ ꯑꯩꯈꯣꯏ ꯏꯁꯥ ꯏꯁꯥ ꯑꯄꯥꯝꯕ ꯍꯥꯞꯄꯗꯣ
ꯎꯝ
ꯑꯃ ꯏꯟꯗꯤꯌꯥ ꯑꯥꯏꯗꯣꯜ ꯍꯧꯔꯛꯑ ꯃꯇꯝꯗꯅ ꯑꯃꯨꯛ ꯑꯩꯈꯣꯏ ꯃꯥꯥ ꯍꯣꯏꯒꯤ ꯃꯣꯠꯇꯣ ꯍꯥꯞꯆꯤꯟꯈ꯭ꯔꯅꯤꯀꯣ
ꯎꯝ
ꯍꯧꯖꯤꯛꯁꯤꯅ ꯑꯃꯨꯛ ꯑꯩꯈꯣꯏ ꯑꯩꯈꯣꯏꯕꯨꯨꯡ ꯉꯣꯔꯥꯑꯃꯤꯅ ꯑꯃꯨꯛ ꯕꯣꯜ ꯑꯃꯛ ꯍꯧꯔꯛꯑꯦ ꯑꯗꯨꯅ ꯕꯣꯜꯒꯤ ꯑꯃꯨꯛ ꯍꯥꯞꯆꯤꯟꯕ
ꯎꯝ
ꯑꯗꯨꯃꯥꯏꯅꯅꯤ ꯇꯧꯔꯤꯁꯦ
ꯑꯁ ꯇꯤꯚꯤ ꯀꯩꯅꯣꯗ ꯌꯨꯝꯗꯒ ꯌꯦꯡꯗ ꯀꯨꯏꯔꯦ
ꯃꯤ ꯊꯒꯔ ꯐꯨꯊꯤ ꯑꯃꯨꯛ ꯑꯃꯨꯛꯀ ꯌꯦꯡꯕ ꯌꯥꯎꯋꯦ
ꯑꯗꯨ ꯅꯍꯥꯟꯋꯥꯏ ꯊꯥꯏꯅꯗꯤ ꯃꯌꯥꯝ ꯃꯌꯥꯝ ꯌꯦꯡꯃꯤꯟꯅꯔꯝꯕꯅꯤꯉꯣ
ꯑꯥ ꯁ꯭ꯇꯦꯌ ꯔꯤꯃꯨꯠ ꯀꯃꯨꯅꯦꯜꯅ ꯌꯥꯝ ꯇꯧꯔꯝꯕꯅꯤ
ꯍꯣꯏ ꯑꯗꯩꯗꯤ ꯑꯩꯈꯣꯏ ꯃꯌꯥꯝ ꯁꯥꯟꯅꯔꯨꯔꯦꯅ ꯈꯜꯂꯁꯤꯅꯦ ꯑꯩꯅ ꯆꯪꯉꯛꯑ ꯇꯤꯕꯤ ꯌꯦꯡꯒ ꯂꯩꯔꯗꯤ
ꯍꯣꯏ
ꯑꯌꯨꯛ ꯉꯟꯇꯥ ꯍꯧꯒꯠꯂꯒ ꯂꯣꯟ ꯂꯣꯟ ꯈꯔ ꯌꯦꯡ ꯑꯩꯅ ꯇꯧꯔꯤꯅꯤ
ꯎꯝ
ꯍꯧꯖꯤꯛꯇꯤ ꯐꯣꯟꯗ ꯑꯣꯏꯅ ꯑꯗꯨꯝ ꯑꯣꯁꯤꯟꯈꯤꯗ
ꯍꯣꯏ ꯀꯥꯔꯇꯨꯟꯉꯥꯛ ꯌꯦꯡꯗꯧꯕꯒꯤꯀꯣ
ꯎꯝ ꯍꯩ ꯀꯩ ꯃꯊꯦꯜ ꯆꯥꯕ ꯅꯪꯗꯤ
ꯑꯩꯈꯣꯏ ꯉꯁꯤ ꯍꯋꯥꯏ ꯊꯣꯡꯉꯤ ꯑꯩꯈꯣꯏꯗꯤ ꯉꯥ ꯌꯥꯎꯗꯕ ꯑꯣꯏꯕ ꯑꯗꯨꯗꯤ
ꯑꯣ ꯉꯥ ꯆꯥ ꯌꯥꯗ꯭ꯔꯤꯔꯕ
ꯅꯠꯇꯦ ꯑꯩꯈꯣꯏꯒꯤ ꯎꯝ ꯉꯁꯤ ꯅꯨꯃꯤꯠꯁꯦ ꯑꯗꯨꯝ ꯉꯥ ꯆꯥꯗꯤꯌꯦ
ꯑꯣ ꯉꯥ ꯍꯦꯟꯕꯤ ꯇꯧꯔꯤꯔꯕ
ꯑꯥ
ꯅꯣꯏ ꯑꯍꯟ ꯂꯩꯕꯩꯔꯥ ꯀꯩꯒꯤꯅꯣ
ꯍꯣ ꯑꯩꯈꯣꯏ ꯅꯍꯥꯟꯋꯥꯏꯗꯒꯤ ꯑꯗꯨꯝ ꯇꯧꯔꯛꯑꯕ ꯑꯗꯨꯒꯤ ꯑꯁ ꯑꯗꯨ ꯃꯤꯒꯤ ꯑꯍꯥꯎꯁꯥ ꯅꯨꯃꯤꯠꯀ ꯇꯥꯔꯀꯥꯟ ꯑꯗꯨꯝ ꯕꯤꯠ ꯌꯥꯝ ꯂꯩꯇꯖꯥꯠꯅꯤ ꯑꯗꯣ ꯑꯩꯈꯣꯏꯗꯤ ꯑꯗꯨꯝ ꯇꯥꯏꯕ
ꯑ
ꯀꯩ ꯑꯣꯏꯗꯤ ꯆꯥꯗꯕꯩ ꯋꯥꯅꯤ ꯑꯩꯈꯣꯏꯕꯨꯗꯤ ꯑꯗꯨꯝ ꯆꯥꯕ ꯑꯗꯣ ꯑꯍꯥꯎꯕꯒ ꯁꯥꯕ ꯅꯨꯃꯤꯠ ꯇꯥꯔꯀꯥꯟꯗ ꯕꯤꯠ ꯌꯥꯝ ꯂꯩꯇꯕꯗꯣ
ꯑꯩ ꯑꯩ ꯇꯜꯂꯦ ꯗꯥ ꯑꯪꯀ ꯀꯅꯥꯅ ꯈꯪꯄꯣꯠꯇꯦ ꯁꯦꯔꯥꯟ ꯇꯨꯔꯥꯟ ꯀꯥꯏ ꯏꯁ ꯆꯥꯅꯤꯡꯉꯤꯀꯥꯟꯗꯨꯗ ꯀꯅꯥꯅꯕꯨ ꯊꯤꯡꯖꯤꯟꯗꯅ ꯀꯛꯇꯅ ꯇꯧꯗꯅ
ꯍꯣꯏ ꯅꯣꯡꯃ ꯅꯣꯡꯃ ꯈꯛꯇꯕꯨꯗꯤ ꯑꯣꯏꯔꯕ ꯑꯗꯨ ꯑꯣꯏꯔꯁꯨꯅꯦ ꯀꯩ ꯍꯥꯏꯅꯤ ꯃꯤ ꯒꯤ ꯀꯩꯅꯣꯝ ꯇꯥꯔꯒ ꯆꯠꯇ ꯌꯥꯗꯕꯒ ꯌꯥꯎꯔ ꯀꯥꯟꯗ ꯑꯩꯈꯣꯏꯁꯨ ꯑꯗꯨꯝ ꯆꯠꯂꯦꯅ ꯑꯗ ꯑꯩꯈꯣꯏ ꯃꯥꯗꯤ ꯅꯨꯡꯉꯥꯏꯇꯕꯗꯣ ꯑꯗꯩ ꯌꯨꯝꯒꯤꯒꯁꯨ ꯇꯥꯔꯛꯄ ꯅꯨꯃꯤꯠꯁꯨ ꯑꯗꯨꯝ ꯌꯥꯎꯋꯦꯕ
ꯑꯪ ꯆꯥꯗ꯭ꯔꯤ ꯃꯤꯒ ꯇꯧꯗꯅ ꯇꯧꯁꯤꯜꯂꯨꯔꯗꯤ ꯑꯩ ꯍꯩ
ꯁꯤꯒꯤ ꯅꯨꯃꯤꯠꯁꯤꯗꯒ ꯆꯩꯔꯥꯎꯕ ꯇꯥꯁꯤꯜꯂꯛꯄꯁꯤ ꯑꯣꯏꯔꯦ ꯏ ꯀꯥꯔꯤꯁꯤ ꯌꯥꯝ ꯑꯩꯈꯣꯏꯗꯤ ꯉꯥ ꯊꯣꯡꯕꯗꯣ ꯆꯪꯅꯤꯡꯗ꯭ꯔꯣ
ꯆꯩꯔꯥꯎ ꯇꯥꯗꯤ ꯅꯨꯡꯉꯥꯏꯌꯦ
ꯑꯩꯈꯣꯏꯗꯤ ꯉꯥ ꯊꯣꯛꯉꯁꯨ ꯆꯥꯅꯤꯡꯉꯤꯗꯅ ꯑꯗꯣ ꯉꯁꯤ ꯑꯗꯨꯃꯥꯏꯅꯒ ꯃꯟꯗꯦꯅꯤꯒ ꯇꯥꯈꯤꯕꯩꯀꯣ ꯊꯣꯡꯗꯕꯒ ꯌꯥꯎꯕꯗꯣ
ꯎꯝ ꯑꯩ ꯍꯩ ꯍꯩ ꯍꯩ ꯍꯩ ꯍꯩ ꯀꯩꯅꯣꯒꯤ ꯁꯤꯒꯤ ꯋꯥꯔꯤ ꯁꯥꯟꯅꯕꯩꯁꯦ ꯃꯤꯒꯤ ꯋꯥꯔꯤ ꯄꯥꯛꯅ ꯁꯥꯟꯅꯗꯕꯤꯗ ꯍꯥꯏꯗꯤ ꯁꯨꯝ ꯋꯥ ꯁꯨꯝ ꯉꯥꯡꯅꯗꯕꯤꯗ ꯑꯗꯨꯝ ꯂꯩꯕꯤꯗꯣ ꯑꯗꯨꯃꯥꯏꯅ ꯇꯧꯔꯁꯨ ꯀꯥꯡꯕꯨ ꯈꯔꯁꯨ ꯌꯥꯎꯋꯦꯅ ꯍꯥꯏꯕ
ꯎꯝ
ꯕꯦꯔꯥꯅꯦ ꯖꯥꯖꯥꯠꯅꯤ
ꯍꯣꯏ ꯑꯗꯨ
ꯀꯣꯏꯅꯗꯣꯏ ꯇꯧꯕ ꯀꯥꯡꯕꯨ ꯈꯔ ꯑꯃ
ꯑꯦ ꯀꯣꯏꯅꯗꯧꯕ ꯃꯥꯥꯟꯕ ꯀꯥꯡꯕꯨ ꯑꯃꯁꯨ ꯂꯩꯕꯅꯦ ꯑꯃꯨꯛ ꯃꯨꯛ ꯊꯥꯗꯣꯂꯛꯀꯥꯟꯗ ꯈꯪꯕꯩ ꯋꯥꯅꯤꯀꯣ
ꯑꯥ
ꯏꯔꯥꯡꯀ ꯌꯥꯥꯝ ꯇꯧꯅꯕ